ꯍꯥꯂꯧ
ꯀꯩꯗꯧꯔꯤꯅꯣ
ꯇꯥꯗ꯭ꯔꯥ
ꯇꯥꯏꯌꯦ ꯇꯥꯏꯌꯦ
ꯑꯣ ꯑꯣ ꯑꯩ ꯇꯥꯗꯕ꯭ꯔꯥ ꯍꯥꯏꯅ ꯈꯟꯕ ꯀꯩꯗꯧꯔꯤꯅꯣ
ꯍꯤꯞꯄꯒ ꯂꯩꯌꯦ ꯅꯪꯗꯤ
ꯑꯗꯤꯗꯨꯝ ꯐꯝꯃ ꯂꯩ ꯍꯧꯖꯤꯛꯇꯤ ꯍꯧꯖꯤꯛ ꯀꯩꯅꯣ ꯎꯝ ꯁꯥꯗꯦꯌꯦ ꯍꯧꯖꯤꯛꯇꯤ ꯑꯗꯨꯝ ꯃꯝꯃꯦ ꯅꯣꯏꯗꯣ ꯁꯔꯤꯕ꯭ꯔꯅꯦ
ꯍꯧꯖꯤꯛꯇꯤ ꯏꯪꯈ꯭ꯔꯦ ꯉꯁꯥꯏꯗꯤ ꯈꯤꯇꯪ ꯅꯣꯡꯃꯝꯔꯁꯨ ꯑꯗꯨ ꯑꯗꯨꯝ ꯁꯥꯕꯗꯣ ꯑꯗꯨꯃꯥꯏꯅ ꯇꯧꯕꯅꯦꯕ ꯍꯧꯖꯤꯛ
ꯍꯣꯏ ꯍꯣꯏ ꯑꯥ
ꯏꯪꯕ ꯍꯧꯔꯦ
ꯑ ꯑꯗꯨ ꯍꯧꯖꯤꯛ ꯑꯅꯤ ꯈꯤꯇꯪ ꯅꯨꯡꯉꯥꯏꯌꯦꯗꯀꯣ ꯌꯥꯝ ꯁꯥꯕꯗꯤ ꯅꯠꯇꯦꯕ ꯅꯨꯡꯁꯥ ꯀꯌꯥ ꯇꯧꯇꯕꯒꯤꯀꯣ ꯉꯁꯤꯗꯤ ꯌꯨꯝꯗ ꯑꯗꯨꯝ ꯂꯩꯕ꯭ꯔꯥ
ꯑ ꯉꯁꯤ ꯃꯄꯥꯟ ꯊꯣꯛꯑꯦ ꯑꯩꯗꯣ ꯏꯅꯥꯎꯅꯨꯄꯤ ꯚꯦꯀꯦꯁꯟꯒꯤ ꯂꯥꯛꯄꯒꯤ ꯑꯗꯣ ꯃꯥ ꯀꯣꯏꯕ ꯄꯨꯕꯤꯕ
ꯑꯣ
ꯃꯄꯥꯟ ꯊꯣꯛꯑꯦ ꯍꯂꯛ__
ꯍꯣꯏꯗ ꯃꯔꯛ ꯃꯔꯛꯇꯤ ꯃꯔꯛ ꯃꯔꯛꯇꯤ ꯀꯣꯏꯕ ꯇꯥꯕꯅꯤ
ꯍꯣꯏ ꯏꯅꯥꯎꯄꯤꯗꯣ ꯚꯦꯀꯦꯁꯟꯒꯤ ꯂꯥꯛꯄꯒꯤ ꯀꯣꯏꯕ ꯄꯨꯕꯤꯕꯅꯤꯗ
ꯑꯥ
ꯑꯩꯈꯣꯏꯗꯤ ꯆꯠꯄ ꯐꯪꯗ꯭ꯔꯦꯗ ꯊꯕꯛ ꯇꯧꯕꯒꯤꯀꯣ ꯑꯗꯨꯝ ꯁꯟꯗꯦꯗ ꯁꯨꯇꯤ ꯐꯪꯕꯗꯣ ꯑꯗꯨ ꯆ꯭ꯔꯆ ꯀꯥꯏꯌꯦꯕ
ꯑꯣ
ꯉꯁꯤꯗꯤ ꯆ꯭ꯔꯆ ꯀꯥꯗ꯭ꯔꯦ ꯅꯪꯗꯤ
ꯑꯩꯁꯨ ꯀꯥꯗꯦꯗ ꯉꯁꯤꯗꯤ
ꯀꯥꯏꯌꯦ
ꯊꯦꯡ ꯀꯥꯗꯦꯕ ꯊꯦꯡꯅ ꯍꯧꯒꯠꯄ ꯑꯩꯁꯨ ꯑꯗꯨꯒꯤ ꯀꯥꯕ ꯅꯪꯗ꯭ꯔꯦ
ꯀꯩ ꯍꯦꯟꯖꯥꯡ ꯆꯥꯒꯦ
ꯉꯁꯤ ꯑꯩꯈꯣꯏ ꯑꯍ ꯍꯋꯥꯏꯒ ꯈꯥꯃꯦꯟꯒ ꯁꯤꯡ ꯃꯅꯥ ꯆꯥꯏꯌꯦ
ꯑꯣ ꯑꯣ ꯍꯥꯎꯅꯤꯌꯦ
ꯑꯁ ꯍꯥꯎꯇꯦꯗ
ꯍꯋꯥꯏꯒ ꯈꯥꯃꯦꯟꯒ ꯊꯣꯡꯕ ꯌꯥꯕ꯭ꯔꯣꯅꯦ
ꯑꯗꯨꯝ ꯀꯨꯀꯔꯗ ꯀꯥꯝꯃꯒ ꯑꯗꯨꯝ ꯆꯥꯕꯅꯦꯗ ꯍꯥꯎꯕ꯭ꯔꯥ ꯍꯥꯎꯗ꯭ꯔꯕꯥꯗꯤ ꯈꯪꯗꯦ ꯍꯣꯏ ꯍꯣꯏ ꯉꯥꯎꯕꯅꯦ ꯍꯣꯏ ꯉꯥꯎꯕꯅꯤ
ꯑꯣ ꯍꯥꯎꯅꯤ ꯑꯗꯨꯗꯤ ꯑꯂꯨ ꯈꯤꯇꯪ ꯍꯥꯞꯄꯗꯤ
ꯎꯝ ꯑꯂꯨꯗꯤ ꯍꯥꯞꯇ꯭ꯔꯦ ꯉꯁꯤꯗꯤ ꯆꯥꯃꯟꯕꯒꯤ ꯇꯜꯂꯦꯕ ꯅꯤꯡꯇꯤ ꯆꯥꯔꯁꯨ ꯑꯍ ꯉꯁꯤꯗꯤ ꯑꯩꯅ ꯊꯣꯡꯉ꯭ꯔꯦ
ꯑꯣ ꯑꯣ ꯀꯅꯥꯅ ꯊꯣꯡꯉꯦ
ꯉꯁꯤꯔꯣ
ꯑꯧ
ꯑꯩꯅ ꯊꯣꯡꯉꯦꯕ ꯉꯁꯤꯗꯤ
ꯑꯣ ꯑꯩꯅ ꯊꯣꯡꯗ꯭ꯔꯦ ꯍꯥꯏꯅ__
ꯑꯣ ꯑꯩꯅ ꯊꯣꯡ ꯑꯩꯅ ꯊꯣꯡꯈ꯭ꯔꯦ ꯍꯥꯏꯕꯅꯤꯗ ꯅꯣꯏꯗꯤ ꯀꯩ ꯏꯟꯁꯥꯡ ꯆꯥꯒꯦ
ꯑꯩꯈꯣꯏꯗꯣ ꯑꯣ ꯑꯩꯗꯤ ꯁꯥ ꯑꯌꯨꯛꯇ ꯑ ꯊꯣꯡꯕ ꯑꯊꯣꯡꯕ ꯌꯣꯟꯕꯗꯣ
ꯑꯥ ꯑꯥ
ꯑꯗꯨꯠ ꯂꯧꯔꯒ ꯆꯥꯏꯌꯦ
ꯑꯣ
ꯑꯌꯨꯝꯗꯗꯤ ꯎꯝ ꯍꯪꯒꯥꯝ ꯃꯇꯣꯟꯗꯣ ꯑꯗꯨ ꯊꯣꯡꯕꯅꯦꯕ ꯑꯗꯣ ꯑꯍꯥꯎꯕ ꯆꯥꯅꯤꯡꯉꯛꯄ
ꯑꯗꯨꯗꯨꯒꯤ
ꯑꯣ ꯍꯣꯏꯗꯥ ꯃꯔꯛ ꯃꯔꯛꯇꯗꯤ ꯑꯗꯨꯃꯥꯏꯟ ꯇꯧꯕ ꯇꯥꯕꯅꯤ
ꯅꯣꯏ ꯃꯤ ꯌꯥꯝꯕ꯭ꯔꯣ ꯉꯝꯃꯤ ꯌꯨꯝꯗꯨ ꯌꯥꯝꯕ꯭ꯔꯥ ꯍꯥꯏꯕꯅꯤꯗ
ꯑꯥꯎ ꯃꯤ ꯌꯥꯝꯃꯦ ꯃꯤ ꯃꯈꯣꯟ ꯇꯥꯕ꯭ꯔꯥ
ꯌ ꯇꯥꯗꯤ ꯇꯥꯗꯦꯗ
ꯑꯣ ꯃꯤ ꯌꯥꯝ ꯂꯩꯌꯦ ꯑꯩꯈꯣꯏ ꯈꯣꯏ ꯃꯅꯥꯛꯇ ꯃꯤ ꯌꯥꯝ ꯂꯩ
ꯑꯣꯏꯌꯦ
ꯅꯪ ꯅꯣꯏꯗꯤ
ꯈꯣꯏ ꯗꯗꯥꯒ ꯑꯉꯥꯡ ꯑꯈꯣꯏ ꯗ ꯗꯗꯥꯒꯤ ꯃꯆꯥ ꯃꯥ ꯂꯩꯌꯦꯕ ꯑꯗꯨ ꯁꯅꯥꯕ ꯍꯥꯏꯅ ꯊ ꯇꯣꯛꯑꯣ ꯍꯥꯏꯕꯁꯨ ꯌꯥꯗꯕ ꯍ ꯍꯤ ꯑꯩꯅ ꯁꯥꯎꯅꯤꯡꯕꯗꯨꯁꯤꯗ ꯑꯉꯥꯡ ꯃꯆꯥ ꯉꯥꯇꯌꯦꯕꯀꯣ ꯑꯗꯨꯒꯤ ꯇꯨꯠꯍꯟ ꯇꯨꯝꯍꯟꯕꯁꯨ
ꯑꯕꯣ ꯑꯣ ꯍꯥꯏꯕ ꯍꯥꯏꯕ ꯎꯝ
ꯄꯟ ꯑꯃ ꯁꯥꯠ ꯌꯥꯝ ꯀꯩ ꯀꯧꯔꯦꯖꯤꯔꯥ ꯌꯥꯝ ꯁꯥꯊꯤꯕ ꯁ꯭ꯇꯦꯖ ꯗꯣ ꯍꯤ ꯍ ꯑꯗꯨꯒꯤ ꯁ꯭ꯇꯦꯖꯅꯤꯕ ꯑꯗꯨꯒꯤ ꯆꯩ ꯑꯥ ꯍꯥꯏꯕ ꯆꯪꯗꯕꯒꯤ ꯑꯥ ꯑꯗꯨꯏ ꯁ꯭ꯇꯦꯖꯅꯤꯕ꯫
ꯃꯔꯛ ꯃꯔꯛꯇꯗꯤ ꯐꯨꯕ ꯇꯥꯕꯅꯦ ꯑꯗꯨꯒꯨꯝꯕꯗꯣ꯫
ꯍ ꯏꯀꯥꯕꯟ
ꯍꯝ ꯍ ꯐꯒꯤ
ꯑꯗꯨꯝ ꯂꯩꯌꯦꯕꯀꯣ ꯑꯉꯥꯡ ꯑꯉꯥꯡ ꯈ꯭ꯔꯗꯤ ꯂꯩꯌꯦꯕꯀꯣ꯫
ꯑꯣ꯫
ꯌꯥꯝ ꯍꯥꯏꯗꯤ ꯆꯥꯏꯕꯁꯨ ꯌꯥꯗꯕ
ꯑꯥꯎ꯫
ꯑꯩ ꯑꯦ ꯑꯩ ꯁꯣ ꯑꯗꯨꯃꯥꯏꯟ ꯇꯧꯕꯅꯤꯗ ꯑꯩꯕꯨ ꯆꯥꯏꯑꯦꯗꯤ ꯑꯩꯒꯤ ꯔꯨꯝꯗꯨꯗꯨꯝ ꯍ ꯍ ꯍ ꯔꯨꯝꯗꯨꯒꯤ ꯃꯄꯥꯟ ꯊꯣꯛꯑꯧꯔ ꯍꯣꯏ ꯃꯥꯅ ꯂꯥꯛꯇ꯭ꯔꯤꯐꯥꯎ ꯑꯩꯅ ꯚꯟ ꯇꯧꯔꯦ
ꯑꯩꯗꯤ ꯇꯧꯗꯦ ꯍꯩ ꯑꯍ ꯆꯩꯩꯔꯤꯗꯅ ꯃꯣꯏꯅ ꯍꯦꯟꯕ ꯌꯥꯕ ꯅꯠꯇꯦꯅ ꯌꯨꯝꯗ ꯂꯩ ꯑꯦ ꯌꯥ ꯌꯨ ꯃꯔꯤ ꯔꯨꯝ ꯃꯅꯨꯡꯗ ꯂꯩꯔꯣꯏꯕꯀꯣ ꯌꯥꯝ ꯀꯟꯕ ꯁꯥꯗꯣꯏꯅꯦ꯫ ꯁꯤꯗꯤ ꯑꯗꯨꯃꯥꯏꯅ ꯇꯧꯒꯅꯤ
ꯌꯥꯏꯌꯦ ꯑꯗꯨꯝ ꯖꯠꯖꯠꯂ ꯂꯩꯦꯕꯀꯣ ꯉꯗꯤ ꯀꯩ ꯏꯟꯁꯥꯡ ꯆꯥꯅꯤ ꯑꯍꯤꯡꯗ
ꯍꯥꯥ
ꯀꯩ ꯁꯝ ꯆꯥꯒꯦꯔꯥꯅꯦ ꯀꯔꯤ ꯃꯊꯛ ꯁꯦꯝꯗꯣꯏꯅꯣ ꯎꯝ
ꯀꯩ ꯏꯟꯖꯥꯡ ꯆꯥꯗꯣꯏꯅꯣ ꯈꯪꯗꯦ ꯈꯣꯏ ꯃꯥꯗꯨꯁꯨ ꯆꯥꯔ꯭ꯁ ꯀꯥ ꯀꯦꯕꯕ ꯀꯣ ꯇꯣ ꯌꯥꯥꯁꯣ ꯂꯩꯇꯦꯕ ꯈꯥ ꯃꯦꯟꯦꯟꯗꯨꯗꯤ ꯂꯩꯦ ꯇꯣ ꯈꯥꯃꯦꯟꯒ ꯆꯥꯒꯗꯕꯗꯣ ꯂꯩꯇꯕ ꯑꯗꯨꯅ ꯑꯗꯨꯗꯣ
ꯈꯥꯃꯦꯟ ꯈꯥꯃꯦꯟ ꯑꯃꯃꯝ ꯐꯨꯠꯂꯣ ꯑꯗꯨꯒ ꯑꯗꯨꯝ ꯆꯥꯔꯣ
ꯑꯧ ꯄꯨꯂꯞꯇ ꯐꯨꯠ ꯃꯄꯨꯝꯗꯣ ꯐꯨꯠꯂꯒꯦꯀꯣ ꯊꯨꯝ ꯊꯨꯝꯒ ꯃꯦꯠꯂꯒ ꯁꯥ
ꯐꯠꯇꯦ ꯃꯦꯠꯇ꯭ꯔꯁꯨ ꯌꯥꯏꯑꯕꯀꯣ
ꯎꯝ
ꯌꯦꯟꯁꯥꯡ ꯊꯣꯡꯅꯤꯡꯉꯥꯏ ꯂꯩꯇꯦ ꯑꯩꯅ ꯑꯗꯨꯝ ꯈꯥꯃꯦꯟꯗꯣ ꯑꯃꯃꯝ ꯑꯗꯨꯝ ꯐꯨꯠꯂꯒ ꯀꯤꯈ꯭ꯔꯣꯕ ꯎꯝ ꯑꯗꯨꯗꯤ ꯃꯣꯏꯁꯨ ꯃꯊꯪꯗꯗꯤ ꯃꯊꯪꯗꯗꯤ ꯂꯩꯔꯛꯄ ꯇꯥꯔꯦꯅ ꯑꯗꯨꯝ ꯈ ꯈꯜꯂꯅꯦꯕꯀꯣ
ꯑꯥ ꯈꯪꯗꯦ ꯀꯃꯥꯏꯅ ꯀꯩ ꯊꯣꯡꯗꯣꯏꯅꯣ ꯍꯧꯖꯤꯛꯐꯥꯎꯇꯥꯛ ꯍꯗꯗ꯭ꯔꯤꯌꯦꯦ ꯊꯣꯡꯕ ꯅꯗꯤ ꯍꯥꯎ
ꯑ ꯑꯁ ꯑꯩꯈꯣꯏꯁꯨ ꯍꯥꯎꯗ꯭ꯦ ꯑꯩꯈꯣꯏ ꯊꯦꯡꯅ ꯊꯦꯡꯅ ꯊꯣꯡꯉꯨꯅꯦꯕ
ꯑꯣ ꯌꯥꯝ ꯁꯥꯏꯌꯦꯦ ꯁꯝꯃꯔꯗꯗꯤ ꯁꯕꯦꯟ ꯑꯗꯨꯋꯥꯏꯗ ꯊꯣꯡꯕꯅ ꯐꯕꯅꯤ
ꯍꯣꯏ
ꯑꯗꯣ ꯉꯁꯤ ꯕꯣꯜ ꯂꯩꯌꯦ ꯅꯣꯏ ꯅꯣꯏꯗꯤ ꯕꯣꯜ ꯌꯦꯡꯗ꯭ꯔꯣ
ꯑꯩꯗꯤ ꯌꯦꯡꯗꯦ
ꯉꯁꯤ ꯕ꯭ꯔꯥꯖꯤꯜꯒꯤ ꯑꯃꯨꯛ ꯂꯩꯔꯅꯤ ꯍꯋꯥꯟ
ꯑꯦ ꯅꯪ ꯅꯪ ꯅꯪꯕ꯭ꯔꯖ ꯄꯥꯝꯕ꯭ꯔꯣ
ꯑꯩ ꯕ꯭ꯔꯥꯖꯤꯜꯒꯤ ꯐꯦꯟꯅꯦ ꯕ꯭ꯔꯥꯖꯤꯜꯗ ꯑꯩ ꯄꯥꯝꯕ ꯃꯌꯥꯝ ꯂꯩꯌꯦ
ꯑꯗꯨꯗꯤ ꯏꯕꯥꯅꯤꯗꯤ ꯌꯥꯔꯥ
ꯀꯅꯥꯒꯤ ꯐꯅꯣ
ꯑꯩꯗꯤ ꯑꯩꯗꯤ ꯔꯣꯅꯦꯜꯗꯣ ꯄꯣꯔꯇꯨꯒꯜꯅ ꯄꯥꯝꯃꯦ ꯍꯥꯏꯇꯥꯔꯦ
ꯑꯣ
ꯑꯗꯨꯕꯨ ꯃꯣꯏ ꯃꯦꯠꯁꯤ ꯌꯦꯡꯗꯦꯕꯀꯣ ꯔꯤꯖꯜ ꯌꯦꯡꯕꯗ ꯃꯣꯏꯅ ꯉꯝꯗꯤ ꯑꯩꯅ ꯍꯥꯏꯔꯛꯕꯗꯣ ꯑꯗꯨ ꯐꯥꯎ ꯌꯥꯝ ꯄꯦꯟꯕꯗꯣ ꯑꯩꯅ
ꯑ ꯑꯁ ꯐꯨꯠꯕꯣꯜꯗꯨꯁꯨ ꯃꯦꯁꯤꯒ ꯔꯣꯅꯥꯜꯗꯣꯒꯤ ꯃꯔꯝꯗ ꯈꯠꯅꯕꯅ ꯂꯣꯏꯔꯦ
ꯑꯁꯦꯡꯕꯅꯦ ꯍꯥꯏꯗꯤ ꯃꯦꯝꯕꯔ ꯈꯣꯏ ꯀꯩꯁꯨ ꯑꯇꯣꯞꯄ ꯐꯦꯟꯁꯤꯡꯗꯤ ꯀꯌꯥ ꯉꯪꯗꯦꯕꯀꯣ ꯑꯗꯨꯕꯨ ꯔꯣꯅꯦꯜꯗꯣꯒꯤꯒ ꯃꯦꯁꯤꯒꯤ ꯐꯦꯟꯁꯤ ꯂꯣꯏꯔꯦꯍꯦ ꯄꯨꯔꯥ ꯀꯩꯖꯔ ꯃꯥꯏꯅꯤ
ꯍꯣꯏꯒ ꯍ
ꯍꯏꯒꯗꯣ ꯑꯥ ꯆꯨꯝꯃꯦ
ꯑꯗꯣ ꯔꯣꯅꯥꯗꯣꯒꯤ ꯐꯦꯟꯁꯤꯡꯅ ꯈꯔ ꯇꯞꯊꯒꯅꯤꯕꯀꯣ ꯃꯦꯁꯤꯒꯤ ꯐꯦꯟꯁꯤꯡ ꯃꯆꯤꯟ ꯀꯀꯟꯗꯣ
ꯎꯝ ꯑ ꯑ ꯃꯅꯦ
ꯉꯥꯡꯕꯁꯨ ꯇꯥꯔꯣꯏꯕ ꯃꯣꯏꯗꯤꯀꯣ ꯗꯤꯕꯦꯠ ꯇꯧꯅꯕꯗ ꯉꯥꯡꯕꯁꯨ ꯇꯥꯔꯣꯏꯕ
ꯍ ꯕ ꯃꯣꯏꯅ ꯉꯝꯅꯤꯉꯥꯏ ꯍꯥꯏꯗꯤ ꯀꯌꯥꯝꯃꯨꯛ ꯊꯤꯅ ꯉꯥꯡꯕ ꯉꯝꯒꯗ꯭ꯔꯥ ꯍꯥꯏꯅ ꯇꯧꯕꯗꯣ ꯑꯩ ꯃꯦꯁꯤꯗꯤ ꯄꯥꯝꯗꯦ ꯍꯥꯏꯕꯗꯤ ꯅꯠꯇꯦꯕꯀꯣ ꯑꯗꯨꯒ ꯃꯥꯏ ꯐꯦꯟꯁꯤꯡ ꯃꯥꯏ ꯐꯦꯟꯁꯤꯡꯗ ꯃꯆꯤꯟ ꯀꯥꯞꯃꯟꯕꯒꯤ ꯃꯦꯁꯤꯕꯨꯁꯨ ꯄꯥꯝꯗꯕ ꯍꯧꯎꯈ꯭ꯔꯦ ꯍꯧꯖꯤꯛꯇꯤ
ꯃꯦꯁꯤꯗꯨꯗꯤ ꯀꯅꯥꯅ ꯄꯝ ꯄꯥꯝꯃꯦꯕꯀꯣ ꯀꯅꯥꯅ ꯀꯅꯥꯅꯁꯨ ꯄꯥꯝꯔꯣꯏ ꯍꯥꯏꯕ ꯄꯥꯝꯗꯦ ꯍꯥꯏꯕ ꯂꯩꯔꯣꯏꯕꯀꯣ ꯃꯣꯏ ꯃꯥꯒꯤ ꯐꯦꯟꯗꯨꯅ
ꯍꯣꯏ ꯍꯣꯏꯅꯦ ꯑꯧ ꯁꯤꯦꯡꯕꯨꯅꯦ ꯃꯣꯏ ꯐꯦꯟꯁꯤꯡꯁꯦ ꯆꯞꯅꯝꯕꯤꯒꯦ ꯍꯥꯏꯒꯗ꯭ꯔꯥ ꯃꯉꯣꯟꯗ
ꯎꯝ ꯑꯗꯨ ꯑꯗꯨꯅꯦ
ꯑ
ꯂꯥꯁꯇ ꯑꯩꯅ ꯍꯥꯏꯕꯅꯦꯕꯀꯣ ꯏꯃꯥꯟꯅꯕ ꯑꯃ ꯌꯥꯝꯅ ꯑꯇꯣꯞꯄ ꯌꯥꯝꯅ ꯂꯨꯄꯥ ꯑꯃ ꯂꯩꯌꯦꯕꯀꯣ ꯑꯗꯨ ꯑꯗꯨ ꯀꯪ ꯃꯉꯣꯟꯗ ꯀ꯭ꯂꯥꯁꯇ ꯅꯪ ꯑ ꯅꯣꯏ ꯒꯤ ꯂꯥꯛꯏꯅꯦꯅ ꯂꯥꯁꯇ ꯈꯨꯔꯨꯝꯕꯅꯤꯅ ꯑꯩꯅ ꯍꯥꯏ ꯀꯅꯦꯕ ꯐꯨꯠꯕꯣꯜꯒꯤ ꯂꯥꯏꯅꯦꯅ ꯐꯨꯠꯕꯣꯜꯒꯤ ꯂꯥꯏꯅꯤꯅ ꯃꯣꯏ ꯀꯩꯀꯥꯁꯦ ꯑꯗꯨꯝ ꯊꯥꯒꯠꯂꯕꯅꯦꯕ ꯃꯣꯏꯁꯦ
ꯑꯥ ꯆꯨꯝꯃ
ꯁꯦꯡꯕ ꯍꯦ ꯍꯦꯅꯨꯡ
ꯃꯣꯏꯅ ꯃꯔꯝ ꯑꯣꯏꯔꯒ ꯃꯦꯁꯤꯕꯨꯁꯨ ꯄꯥꯝꯗꯕ ꯃꯤ ꯌꯥꯝꯈ꯭ꯔꯕꯅꯦ ꯍꯧꯖꯤꯛꯇꯤꯀꯣ
ꯎꯝ ꯑꯩꯁꯨ ꯇꯨ ꯊꯥꯎꯖꯟ ꯇ꯭ꯋꯦꯟꯇꯤ ꯇꯨꯒꯤ ꯐꯨꯠꯕꯣꯜ ꯄꯣ ꯋꯥꯔꯜ ꯀꯞꯗ ꯃꯦꯁꯤ ꯄꯥꯝꯃꯝꯕꯅꯦꯕꯀꯣ
ꯑ
ꯑꯗꯨꯗ ꯃꯣꯏ ꯐꯦꯟꯁꯤꯡꯗꯣ ꯇꯣꯁꯤꯛ ꯌꯥꯝ ꯑꯣꯏꯃꯟꯈꯤꯕꯒꯤ ꯔꯣꯅꯥꯜꯗꯣ ꯍꯣꯡꯗꯣꯛꯈꯤꯕꯅꯦꯕ
ꯑꯗꯨꯅꯤ ꯑꯗꯨꯅ ꯐꯩꯗ ꯑꯗꯨ ꯄꯥꯝꯅꯁꯨ ꯃꯣꯏꯕꯨ ꯃꯤꯅ ꯑꯗꯨꯝ ꯍꯥꯏꯗꯤ ꯃꯣꯏ ꯇꯣꯡꯉꯗꯧ ꯂꯩꯕꯁꯨ ꯅꯠꯇꯦꯀꯣ
ꯑꯥ
ꯁꯦꯂꯦꯔꯤ ꯐꯪꯒꯦ ꯄꯩꯁꯥ ꯐꯪꯅꯤ ꯅꯠꯇ꯭ꯔꯗꯤ ꯃꯣꯏꯅ ꯑꯗꯨꯝ ꯀꯩꯅꯣ ꯄꯤꯒꯅꯤꯅ ꯍꯥꯏꯕꯁꯨ ꯅꯠꯇꯦ ꯑꯗꯨꯒ ꯃꯣꯏꯅ ꯃꯦꯁꯤꯗ ꯑꯃ ꯂꯦꯞꯄꯗꯨꯗꯤ ꯂꯣꯏꯔꯦꯍꯦ
ꯎꯝ ꯑꯩꯅ ꯁꯥꯎꯅꯤꯡꯃꯟꯕꯒꯤ ꯑ ꯏꯃꯥꯟꯅꯕ ꯏꯃꯥꯟꯅꯕ ꯑꯩꯅ ꯍꯥꯏꯕ ꯅꯨꯄꯥꯗꯣ ꯑꯗꯨ ꯑꯗꯨ ꯃꯦꯟꯁꯟ ꯇꯧꯔꯒ ꯑꯩ ꯏꯁꯇꯦꯇꯁꯇ ꯃꯥꯕꯨ ꯑꯃꯨꯛꯇꯪꯗꯤ ꯎꯅꯕꯤꯔꯗꯤ ꯅꯨꯡꯉꯥꯏꯗꯣꯏꯅꯦ ꯃꯥꯅ ꯈꯪꯁꯨ ꯈꯪꯕꯤꯗꯕꯗꯣ ꯊꯋꯥꯏ ꯌꯥꯝ ꯊꯋꯥꯏ ꯄꯨꯛꯅꯤꯡ ꯌꯥꯝ ꯆꯪꯉꯦꯅ ꯗꯦꯇꯁꯇ ꯑꯩꯅ ꯊꯥꯒꯠꯂꯛꯄ
ꯄꯦꯜꯂꯕꯅꯤꯕ
ꯍꯟꯗꯛꯀꯤ ꯋꯥꯔꯜ ꯀꯞ ꯃꯇꯥꯡꯗꯗꯤ ꯂꯩꯔꯦ ꯏꯁꯇꯦꯇꯁꯤꯁꯨ ꯑꯁꯦꯡꯕꯅꯦ ꯃꯣꯏ ꯃꯣꯏ ꯁꯥꯟꯅꯑꯝꯃꯤ ꯍꯦꯟꯅ ꯑꯩꯈꯣꯏꯅ
ꯃꯦꯁꯤꯒꯤ ꯈꯛꯇ ꯌꯥꯝꯅ ꯄꯥꯝꯕꯒꯤ ꯊꯥꯒꯠꯂꯗꯤ ꯅꯨꯡꯉꯥꯏꯗꯣꯏꯕꯣ ꯅꯠꯇꯕꯤꯗ ꯑꯃꯗꯨꯒ ꯀꯝꯄꯦꯌꯔ ꯇꯧꯔꯒ ꯊꯥꯒꯠꯄꯗꯨ
ꯃꯦꯁꯤ ꯄꯥꯝꯃꯤꯗꯣꯀꯣ ꯔꯣꯅꯦꯜꯗꯣꯒꯤ ꯃꯤꯡ ꯔꯣꯝ ꯅꯗꯣ ꯃꯤꯡ ꯄꯥꯟꯗꯔꯗꯤ ꯁꯨꯡꯌꯥ ꯌꯥꯗꯕꯗꯣ
ꯔꯣꯅꯥꯜꯗꯣꯒꯤ ꯄꯤꯛꯆꯔ ꯊꯥꯒꯠꯂꯒ ꯃꯥꯒꯤ ꯑꯊꯤ ꯑꯊꯤꯕ ꯔꯤꯜꯁ ꯀꯌꯥ ꯐꯣꯇꯣ ꯀꯌꯥ ꯑꯗꯨꯝ ꯊꯥꯒꯠꯂꯒ ꯌꯥꯝ ꯋꯥꯊꯤ ꯉꯥꯡꯕꯗꯣ ꯑꯗꯨꯃꯥꯏ ꯇꯧꯋꯤ
ꯑꯗꯨꯅꯦ ꯑꯥ
ꯆꯨꯝꯅ ꯃꯥ ꯃꯣꯏ ꯃꯦꯁꯤ ꯄꯥꯝꯕꯗꯣ ꯃꯦꯁꯤꯗꯨ ꯈꯛ ꯊꯥꯒꯠꯂꯒ ꯃꯣꯏ ꯑꯄꯥꯝꯕꯗꯣ ꯐꯣꯡꯗꯣꯛꯑꯗꯤ ꯑꯗꯨꯅꯦ ꯑꯃꯅꯦꯕꯀꯣ ꯅꯠꯇꯕꯤꯗ ꯑꯇꯣꯞꯄꯒꯤ ꯑꯥꯏꯗꯜ ꯒꯤ ꯊꯥꯒꯠꯂꯛꯒ ꯋꯥꯊꯤ ꯉꯥꯡꯕꯗꯣ ꯃꯤꯅꯁꯨ ꯌꯦꯡꯅꯤꯡꯗꯦꯗꯅ
ꯑꯥ ꯆꯨꯝꯃꯦꯕ
ꯗꯨꯏꯅꯤꯗ
ꯃꯣꯏꯗꯤ ꯑꯗꯨꯃꯥꯏꯟ ꯃꯤꯒꯤ ꯍꯥꯏꯗꯕꯨ ꯊꯤꯅ ꯊꯥꯒꯠꯄꯗ ꯌꯥꯝ ꯄꯦꯜꯂꯝꯒꯅꯦꯕ
ꯑꯗꯨꯅꯦ ꯑꯩꯗꯤ ꯁꯨꯛꯊꯥ ꯊꯥꯒꯠꯇꯦꯕꯀꯣ ꯅꯍ ꯑꯩꯗꯤ ꯑꯥ ꯑꯗꯣ ꯃꯦꯁꯤꯒꯤ ꯐꯥꯔ꯭ꯁ ꯃꯦꯠꯆꯇ ꯑꯥ ꯃꯣꯏꯒꯤ ꯑꯣꯄꯣꯅꯦꯟ ꯑꯣꯄꯣꯅꯦꯟ ꯃꯦꯠꯆ ꯇꯤꯝ ꯑꯣꯄꯣꯅꯦꯟꯒꯤ ꯈꯣꯡ ꯑꯃ ꯅꯦꯠꯂꯦꯕꯀꯣ ꯃꯦꯁꯤꯅꯥ ꯑꯗꯨ ꯑꯗꯨ ꯈꯪꯕ꯭ꯔꯥ
ꯈꯪꯗꯦ ꯑꯗꯨꯗꯤ ꯔꯤꯜꯁ ꯀꯩꯅꯣꯅ ꯎꯕꯔꯤ ꯇꯧꯒꯅꯤꯗꯨ ꯀꯌꯥ
ꯑꯗꯨ ꯑꯗꯨꯗ ꯌꯦꯂꯣ ꯌꯦꯂꯣ ꯀꯥꯔꯠ ꯐꯥꯎ ꯄꯤꯗꯦꯕꯀꯣ ꯔꯦꯠ ꯀꯥꯔꯠ ꯆꯥꯕ ꯌꯥꯔꯕꯅꯦꯕ ꯑꯗꯨꯗꯨꯒꯤ ꯑꯗꯨꯒꯤ ꯄꯤꯛꯆꯔꯇꯣ ꯍꯥꯞꯄꯒ ꯋꯥꯔꯜ ꯀꯞꯀꯤ ꯋꯥꯔꯜ ꯀꯞ ꯑꯣꯏꯗꯣꯏ ꯀꯞ ꯑꯣꯏꯅ ꯑꯃꯅ ꯔꯣꯅꯦꯜꯗꯣ ꯐꯦꯟꯁꯤꯡꯅ ꯁꯦꯝꯕ ꯑꯃ ꯂꯩꯌꯦꯕꯀꯣ
ꯑꯣ
ꯑꯗꯨ ꯅꯦꯠꯄꯒꯤ ꯐꯣꯇꯣꯗꯣ ꯀꯞ ꯑꯣꯏꯅ ꯁꯦꯝꯕꯤꯕ ꯑꯃ ꯃꯦꯁꯤꯅꯥ ꯃꯤ ꯑꯇꯣꯞꯄ ꯈꯣꯡ ꯅꯦꯠꯄꯒꯤ ꯐꯣꯇꯣꯗꯣ
ꯎꯝ
ꯀꯞ ꯑꯣꯏꯅ ꯁꯦꯝꯕꯤꯕ ꯔꯣꯅꯦꯜꯗꯣ ꯐꯦꯟꯁꯤꯡꯅ ꯁꯦꯝꯕꯤꯕ ꯑꯃ ꯂꯩꯌꯦꯕ ꯑꯗꯨꯗꯣ ꯑꯩꯅ ꯊꯥꯒꯠꯄꯅꯦꯕ ꯑꯗꯨꯗ ꯀꯃꯦꯟ ꯀꯃꯦꯟ ꯂꯣꯏꯔꯦ ꯀꯃꯦꯟꯗꯦ
ꯃꯣꯏꯗꯤ ꯑꯗꯨꯐꯥꯎ ꯑꯗꯨꯐꯧ ꯃꯣꯏꯗꯤ ꯑꯗꯨꯝ ꯂꯦꯞꯈꯤꯅꯤꯗ ꯆꯨꯝꯃꯦꯅ
ꯑꯗꯅꯦ
ꯍꯥꯏꯗꯤ ꯃꯥꯏ ꯑꯔꯥꯟꯕꯗ ꯂꯣꯏꯅ ꯂꯣꯠꯀꯅꯤꯕꯀꯣ ꯃꯣꯏ ꯃꯥ ꯑꯄꯥꯥꯝ ꯂꯄꯤ ꯂꯣꯠꯇ꯭ꯔꯁꯨ ꯃꯣꯏꯅ ꯂꯥꯛꯄꯤꯗꯕꯗꯣ
ꯑꯥ